ꯍꯜꯂꯣ
ꯇꯥꯔꯕ
ꯇꯔꯦ ꯇꯥꯔꯦ
ꯎꯝ ꯆꯥꯛ ꯆꯥꯔꯕꯣ ꯇꯛ ꯆꯔꯦꯕꯣ
ꯆꯆꯥꯗ꯭ꯔꯤ ꯅꯪꯗꯤ
ꯆꯥꯛꯇꯋꯦ
ꯣꯜꯅ ꯏꯗꯨꯅꯤ ꯄꯗꯤ
ꯀꯩ ꯂꯝꯪ ꯆꯠꯂꯒꯦ
ꯀꯩꯅꯣ ꯁꯦꯕꯣꯠ ꯊꯣꯡꯉꯦ
ꯁꯕꯠ
ꯎꯝ
ꯎꯝ ꯃꯁꯤ ꯀꯩꯅꯣꯝ ꯁꯥꯟꯅꯕ ꯆꯠꯄ꯭ꯔꯣ
ꯑꯩ ꯀꯔꯣꯝ ꯆꯠꯇ ꯀꯨꯏꯔꯦ
ꯃꯁꯤ ꯆꯠꯇꯦ
ꯉꯁꯤꯖꯦ ꯆꯠꯀꯦ ꯇ ꯍꯅꯦꯗ
ꯋꯥꯀꯤꯡꯗꯤ ꯆꯠꯄ꯭ꯔꯣ
ꯋꯥꯋꯥꯛꯀꯤꯡ ꯆꯠꯇ꯭ꯔꯦ ꯑꯩ ꯈꯣꯡꯁꯦ ꯐꯗꯗꯅꯅꯦ ꯄꯣꯝꯃ ꯑꯗꯨꯝ ꯂꯩꯅꯦ
ꯅꯪ ꯈꯣꯡ ꯅꯪ ꯈꯣꯡꯗꯣꯁꯤꯄ ꯐꯠꯇꯦ
ꯈꯒ ꯎꯨ ꯑꯃ ꯍꯥꯏꯗꯤ ꯅꯥꯕꯨꯗꯤ ꯅꯥꯗꯕꯤꯗꯅꯦ
ꯎꯝ
ꯍꯣꯏ ꯆꯦꯟꯕ ꯈꯣꯠꯄꯗꯕꯨꯗꯤ ꯅꯥꯗꯧ ꯃꯥꯜꯂꯦꯕꯁꯦ ꯍꯥꯏꯗꯤ ꯌꯥꯝ ꯁꯥꯡꯅ ꯆꯠꯄꯗꯨꯁꯨ ꯉꯝꯗꯦ ꯍꯦꯛꯇ ꯅꯥꯔꯛꯑꯦꯕ ꯁꯥꯡꯅ ꯆꯠꯄꯗꯣ ꯆꯦꯟꯕꯗꯗꯤ ꯉꯝꯗꯧ ꯃꯥꯟꯗꯕ ꯀ ꯑꯗꯨꯝ ꯎꯄꯣꯝ ꯑꯃ ꯂꯩꯔꯤꯕ ꯁꯤꯡꯗꯤ ꯃꯄꯥ ꯑꯣꯏꯕꯅꯤꯅꯀꯣ
ꯎꯝ
ꯍꯪ ꯀꯔꯤ ꯇꯧꯒꯅ ꯁꯤ
ꯐꯨꯠꯕꯣꯜ ꯀꯩ ꯀꯩ ꯂꯩꯒꯦ ꯀꯩꯀꯩ ꯂꯝ ꯂꯩꯒꯦ
ꯄꯣꯔꯇꯨꯒꯜꯒ ꯀꯩꯅꯣꯒ ꯂꯩꯔꯝꯒꯅꯤ ꯀꯔꯤꯅꯣ ꯑꯃꯗꯨꯕꯣ ꯀꯥꯎꯔꯦ ꯑꯃꯗꯅ
ꯑꯁꯤ ꯄꯣꯔꯇꯨꯒꯜ ꯂꯩꯕ꯭ꯔꯅꯦ ꯑꯁ ꯆ ꯑꯗꯨꯗꯤ ꯌꯦꯡꯅꯤ
ꯑꯗꯨ ꯌꯦꯡꯗꯨꯅ ꯑꯩꯁꯨ ꯉꯥꯏꯔꯤꯅꯤ ꯉꯔꯥꯡꯉꯥꯏꯗꯣ ꯑꯁ ꯑꯥꯔꯖꯦꯟꯇꯤꯅꯥ ꯑꯅꯤꯒ ꯆꯟꯒꯦ
ꯑꯩ ꯉꯔꯥꯡ ꯈꯤꯇꯪ ꯌꯦꯡꯉꯝꯃꯦ ꯌꯦꯡꯗ꯭ꯦ ꯍꯧꯗꯤ
ꯑꯩꯁꯨ ꯉꯍꯥꯛ ꯌꯦꯡꯉꯝꯃꯦ ꯑꯗꯨꯗꯒꯤ ꯃꯥꯒꯤ ꯄꯦꯅꯥꯜꯇꯤ ꯀꯥꯎꯕꯒꯤ ꯀꯥꯏꯗꯣ
ꯑꯝ
ꯑꯗꯨ ꯃꯇꯨꯡ ꯒꯣꯜ ꯑꯃ ꯆꯟꯕꯗꯨꯣ ꯒꯣꯜ ꯑꯃ ꯆꯟꯕꯗꯨꯐꯧꯗꯤꯤ ꯌꯦꯡꯉꯝꯃꯦ ꯑꯗꯨ ꯌꯥꯝꯝ ꯇꯑꯦ
ꯑꯩ ꯂꯦꯞꯇꯣꯞꯁꯦ ꯌꯥꯝ ꯁꯤꯖꯤꯟꯅꯗ꯭ꯔꯦ ꯇꯥꯅꯔꯦ
ꯂꯦꯞꯇꯣꯞ ꯍꯥꯏꯔꯒ ꯑꯩ ꯂꯦꯞꯇꯣꯞ ꯑꯝꯇ ꯂꯩꯒꯦ ꯇꯧꯕꯅꯤꯅꯦꯕ ꯍꯟꯗꯛꯁꯦ
ꯀꯩꯒꯤꯅꯣ ꯍꯥꯏꯁꯦ
ꯁꯨꯝ ꯀꯝꯄ꯭ꯌꯨꯇꯔ ꯇꯝ ꯆꯠꯁꯜꯂꯨꯔꯒ ꯀꯩꯝ ꯄꯥꯏꯗ꯭ꯔꯗꯤ
ꯑꯩ ꯂꯦꯞꯇꯣꯞ ꯁꯤꯖꯤꯟꯅꯖꯂꯝꯕ ꯂꯩ ꯑꯣ ꯇ꯭ꯔꯦꯗꯤ ꯇꯧꯢꯀꯣ
ꯀꯌꯥꯃꯨꯛ ꯄꯤꯕꯒ ꯂꯩꯒꯦ ꯑꯍꯣꯡꯕ ꯁꯨꯝ
ꯀꯔꯝꯕꯝꯕ ꯀꯔꯝꯕꯗ ꯄꯥꯝꯃꯤꯅꯣ
ꯁꯨꯝ ꯑꯃ ꯍꯦꯛꯇꯤ ꯌꯥꯏꯅꯤ
ꯁꯨꯝ ꯅꯪ ꯁꯨꯝ ꯁꯤꯖꯤꯟꯅꯕꯩꯔꯕ ꯁꯨꯝ
ꯍꯣꯏ ꯁꯨꯝ ꯇꯝꯕꯣꯏ ꯀꯩꯕꯣꯏ ꯇꯧꯕ ꯁꯤꯖꯤꯟꯅꯕꯒꯤ
ꯇꯨꯤ ꯂꯤꯁꯤꯡ ꯇꯔꯥ ꯀꯨꯟꯐꯧꯀꯤ ꯄꯥꯏꯔꯗꯤ ꯑꯗꯨꯝ ꯌꯥꯔꯦ ꯀꯩꯅꯣ
ꯀꯨꯟꯃꯨꯛ ꯄꯥꯏꯔꯗꯤ
ꯎꯝ ꯈꯪꯗꯦ ꯑꯩꯗꯤ ꯂꯦꯇꯣꯛꯞꯀꯤꯗꯤ ꯈꯪꯗꯦ ꯑꯗꯨꯗꯤ ꯁꯨꯝ ꯑꯩ ꯃꯔꯥ ꯑꯃ ꯌꯦꯡꯉꯝꯕꯅꯦꯕ
ꯎꯝ
ꯃꯅꯨꯡꯗ ꯑꯗꯨ ꯁꯤ ꯂꯦꯞꯇꯣꯞꯁꯤꯗꯤ ꯀꯣꯂꯦꯖꯇ ꯄꯨꯔꯛꯄꯅꯦ
ꯅꯍꯥꯟ ꯑꯃꯨꯛ ꯑꯁ ꯅꯍꯥꯟ ꯄꯩꯁꯥ ꯀꯩꯅꯣ ꯇꯧꯅꯤꯡꯉꯤꯗꯨꯗ ꯄꯩꯁꯥ ꯈꯔꯗꯤ ꯂꯩꯔꯝꯕ ꯅꯍꯥꯟꯅ ꯑꯃ ꯏ ꯑꯦꯝ ꯑꯥꯏ ꯇꯧꯒꯦꯅ ꯑꯃꯨꯛ ꯊꯧꯋꯥꯟ ꯁꯤ ꯑꯩꯈꯣꯏꯒꯤꯁꯤꯗ ꯆꯠꯂꯨꯔꯦ ꯑꯗꯨꯒ ꯄꯃ ꯌꯥꯗꯦꯅ ꯃꯣꯏ
ꯂꯦꯞꯇꯣꯞ ꯀꯤꯔꯥ ꯍꯥꯢꯁꯦ
ꯎꯝ
ꯂꯧꯎꯅꯣꯣꯏ ꯏꯃ ꯀꯥꯥꯟꯅꯕꯅꯕꯗ
ꯑꯗ ꯌꯨꯁꯀꯨꯝꯕꯗꯤ ꯂꯩꯌꯦꯕ ꯃꯣꯏꯅ
ꯎꯝ
ꯌꯨꯁꯇꯨꯗꯤ ꯑꯃꯨꯛꯁꯨ ꯑꯩꯅ ꯇꯟꯕ ꯍꯥꯏꯗꯤ ꯐꯣꯟꯁꯤꯕꯨ ꯐꯖꯅ ꯈꯪ ꯀꯉꯩꯁꯤꯗ ꯂꯦꯞꯇꯣꯞꯀꯤ ꯌꯨꯁꯇꯨꯛ ꯂꯧꯁꯜꯂꯨꯔꯗꯤ
ꯅꯪꯗꯤ ꯅꯪ ꯂꯦꯞꯇꯣꯞ ꯑꯗꯨꯝ ꯁꯤꯖꯤꯟꯅꯅꯤ ꯌꯥꯝꯁꯨ ꯂꯩꯇꯦ ꯐꯣꯟꯗꯧꯅ ꯁꯤꯖꯤꯟꯅꯅꯤ ꯍꯥꯏꯕꯁꯨ ꯅꯠꯇꯦ
ꯎꯝ ꯁꯨꯝ ꯁꯨꯝ ꯇꯝꯕꯩ ꯋꯥꯅꯦꯕ ꯑꯩꯅ ꯆꯠꯂꯨꯕꯗꯣ
ꯎꯝ
ꯑꯗꯨꯒꯤ ꯁꯨꯝ ꯀꯥꯎꯗꯅ
ꯇꯝꯕꯩ ꯑꯣꯏꯗꯤ ꯑꯍꯣꯡꯕ ꯑꯃ ꯂꯩꯌꯨ ꯀꯩꯅꯣ
ꯍꯣꯡꯣꯡꯕꯗꯅꯤꯅꯤ ꯈꯔꯤꯖ
ꯂꯩꯒꯦ ꯈꯜꯂꯤꯔꯕ ꯅꯪ
ꯂꯩꯒ ꯈꯜ
ꯂꯩꯌꯣ ꯂꯩꯌꯣ
ꯑꯍꯟꯕ ꯃꯣꯏꯗꯤ ꯇꯥꯡꯉꯤꯅꯦ ꯑꯍꯟꯕꯁꯤꯅꯦ ꯑꯃꯨꯛ
ꯅꯣꯗꯥꯅꯣ
ꯑꯗꯩ ꯌꯨꯁ ꯂꯩꯕꯁꯤꯁꯨ ꯑꯃꯨꯛ ꯀꯩ ꯍꯥꯏꯇꯥꯔꯦ ꯃꯣꯏ ꯕꯦꯇꯔꯤ ꯌꯥꯗꯕ ꯈꯣꯠꯇꯕ ꯌꯥꯝ ꯂꯩꯇ
ꯍꯧꯖꯤꯛꯀꯥꯟ ꯌꯥꯝ ꯇꯧꯅꯔꯝꯅꯦ ꯑꯗꯨꯃꯥꯏꯅ ꯐꯣꯟꯗꯕꯨ ꯑꯣꯏꯔꯣ ꯑꯃꯗꯕꯨ ꯑꯣꯏꯔꯣ
ꯇꯨꯒ ꯌꯣꯜꯂꯛꯄ ꯑꯣꯏꯔꯝꯃꯗꯤ
ꯑꯗꯨꯅꯤ ꯍꯧꯖꯤꯛꯀꯥꯟ ꯁꯞꯇꯣ ꯌꯥꯝ ꯌꯣꯅꯔꯕꯅꯤ ꯁꯦꯝꯇꯣꯒꯥ ꯌꯥꯝ ꯌꯣꯅꯔꯦ ꯍꯧꯖꯤꯛꯀꯥꯟ꯫
ꯎꯝ
ꯍꯥ ꯏꯔꯨ ꯂꯨꯖꯕꯥꯖꯤ ꯍꯛꯆꯥꯡ ꯅꯨꯡꯉꯥꯏ꯫
ꯀꯩ ꯇꯧꯔꯤꯅꯣ ꯅꯪ?
ꯀꯩꯝ ꯇꯧꯗꯦ ꯍꯤꯞꯄꯤ꯫ ꯉꯥꯏꯔꯤ ꯊꯥꯗ꯭ꯔꯦꯗ ꯚꯤꯠ ꯂꯩꯇꯗꯅ꯫ ꯅ ꯊꯥꯗꯔꯗꯤ ꯈꯜꯂꯦ ꯉꯁꯤ ꯄꯣꯔꯇꯨꯒꯜꯅꯤꯅ ꯔꯣꯅꯥꯜꯗꯣꯅꯤꯅ ꯈꯪꯗꯦ
ꯑꯗꯨꯗꯤ ꯌꯥꯗ꯭ꯔꯦ ꯍꯥꯏꯗꯤ ꯌꯥꯗꯕ ꯃꯥꯅ ꯅꯠꯇꯕꯀꯣ ꯃꯣꯏ ꯇꯤꯝꯖꯦ
ꯌꯥꯗꯔꯦ ꯑꯝꯇꯥ ꯫
ꯁꯞꯄꯣꯔꯠ ꯇꯧꯗꯦꯕ ꯃꯉꯣꯟꯗ
ꯑꯩꯅ ꯃꯣꯏ ꯇꯤꯝꯒꯤ ꯌꯦꯡꯉꯤ ꯑꯗꯨ ꯈꯪꯒꯔꯦꯌꯥꯔꯣꯏꯖꯦ ꯫
ꯎꯝ ꯇꯤꯝꯖꯦ ꯇꯤꯝꯋꯥꯛ ꯇꯧꯗꯦꯕ꯫
ꯌꯥꯗꯦ - ꯌꯥꯗꯤ꯫
ꯃꯣꯏ ꯃꯣꯏꯒꯤ ꯃꯤꯡꯆꯠ ꯇꯥꯜꯍꯧꯅꯕ ꯇꯧꯋꯦꯕ ꯑꯗꯨꯅ
ꯎꯝ ꯃꯤꯅ
ꯎ ꯉꯁꯤꯒ ꯁꯣꯏꯔꯗꯤꯕ ꯃꯥꯗꯤ ꯑꯁ!
ꯑꯩꯗꯤ ꯑꯥꯔꯖꯦꯟꯇꯤꯅꯥ ꯃꯦꯁꯤꯅ ꯂꯧꯗꯨꯒ ꯃꯥꯜꯂꯦ ꯋꯥꯔꯜ ꯀꯞꯁꯦ꯫
ꯎꯝ꯫
ꯑꯗꯨꯅꯦ ꯃꯣꯏ ꯇꯤꯝꯋꯔꯛꯁꯨ ꯐꯖ ꯇꯧꯗ꯭ꯔꯣ꯫
ꯑꯗꯨ ꯉꯔꯥꯡ ꯐꯩ ꯁꯥꯅꯩ ꯃ ꯅꯥꯥꯍꯥꯟꯖꯨ ꯐ ꯁꯥꯅꯩ꯫
ꯎꯝ
ꯃꯩ ꯆꯠꯂꯤ
ꯌꯥꯗ꯭ꯔꯦ ꯄꯣꯔꯇꯨꯒꯜꯗꯤ ꯍꯧꯖꯤꯛ ꯌꯥꯗ꯭ꯔꯦ꯫
ꯌꯥꯗꯦ ꯄꯠꯂꯦ ꯫
ꯑꯣ ꯍꯣꯔꯦꯟ ꯍꯣꯔꯦꯟ ꯌꯦꯡꯉꯅꯤ ꯃꯣꯏꯒꯤ
ꯍꯌꯦꯡꯗꯤ ꯀꯦꯞ ꯑꯝꯇ ꯂꯩꯔꯨꯒꯦ꯫
ꯄꯝꯇ ꯂꯩꯔꯨꯒꯦ ꯇꯨꯄꯤ ꯁꯝꯖꯤ ꯈꯣꯏꯕꯅꯤꯅꯀꯣ ꯈꯣꯏꯔ ꯁꯥꯡ ꯕꯅꯤꯅꯥ ꯊꯤ ꯔꯦ ꯇꯨꯞꯄꯤ ꯑꯝꯇ ꯎꯞꯁꯟ ꯒꯦ ꯇꯨꯄꯤ ꯎꯞꯄ ꯍꯧꯔꯅꯤ
ꯁꯝꯒꯤ ꯆꯤꯔꯥꯏꯒ ꯂꯣꯢ ꯇꯥꯡꯖꯜꯂꯦ ꯌꯥꯗ꯭ꯔꯦ꯫
ꯑꯩꯖꯨ ꯇꯥꯡꯁꯤꯜ ꯂꯦ ꯆꯤꯔꯥꯏ ꯀ꯭ꯂꯥꯁ ꯇꯦꯟ ꯂꯣꯏꯕꯗꯩꯅꯦ꯫
ꯃꯥꯅꯤ ꯑꯩ ꯇꯦꯟ ꯂꯩꯔꯤꯉꯩꯗꯨꯗꯒꯤ ꯑꯗꯨꯝ ꯃꯣꯏ ꯕꯂꯦꯁꯤꯡ ꯄꯥꯎꯗꯔ ꯃꯌꯥꯝ ꯁꯤꯖꯤꯟꯅꯈꯤꯕꯗꯣ
ꯎꯝ
ꯑꯗꯨꯗꯨꯅ ꯁꯝꯁꯤ ꯌꯥꯔꯛꯇꯕꯅꯤꯗ
ꯌꯥꯗ꯭ꯔꯦ ꯁꯝꯁꯨ ꯌꯥꯗ꯭ꯔꯦ ꯍꯛꯆꯥꯡꯁꯨ ꯌꯥꯗ꯭ꯔꯦ ꯑꯩ ꯁꯥꯟꯅꯕ ꯖꯤꯝ ꯁꯥꯟꯅꯕ ꯆꯠꯀꯦ ꯍꯥꯏ ꯈꯜꯂꯝꯕꯅꯦ ꯇꯜꯂꯩꯔꯦ
ꯆꯠꯂꯣ ꯀꯩꯅꯣ ꯖꯤꯝ
ꯅꯥꯍꯥꯟꯅ ꯆꯠꯇꯕꯒꯤ ꯇꯟꯕꯗꯣ꯫ ꯆꯇꯤ ꯆꯅꯤꯡꯕ ꯑꯗꯨꯝ ꯍꯧꯔꯕꯨꯗꯤ ꯑꯗꯨꯝ ꯁꯥꯅꯅꯤꯡꯏꯗꯅ꯫
ꯎꯝ
ꯑꯗꯨꯅꯦ ꯇꯧꯔꯤꯁꯤ꯫
ꯏ ꯁ꯭ꯋꯥꯏꯗꯗꯤ ꯖꯤꯝꯒꯤ ꯖꯤꯝ ꯉꯥꯛ ꯉꯥꯏꯒ꯭ꯔꯦ ꯅꯕ
ꯎꯝꯝ ꯅꫭꯏꯗꯨꯗꯤ ꯑꯋꯥꯡꯗꯁꯨ ꯖꯤꯝ ꯂꯩꯔꯦ꯫ ꯖꯤꯝꯒꯤ ꯖꯤꯝ ꯉꯥꯛꯇ ꯉꯥꯏꯔꯦ꯫ ꯃꯁꯛ ꯈꯪꯗꯕ ꯃꯤ ꯌꯥꯝ ꯎꯔꯦ ꯍꯥꯏꯕ ꯍꯟꯗꯛꯁꯦ꯫
ꯀꯥꯏꯗꯅꯖꯦ
ꯆꯧꯋꯥꯜꯗ
ꯎꯝ ꯎꯅꯤ-ꯎꯅꯤ ꯃꯈꯟ-ꯃꯈꯟ ꯊꯣꯛꯄꯅꯦ꯫
ꯎꯗ꯭ꯔꯣ ꯅꯪ꯫
ꯑꯁ ꯌꯥꯝ ꯊꯦꯡꯅꯩꯗꯕ ꯑꯩꯕꯨꯛꯁꯤ ꯂꯩꯏꯁꯦꯕꯨꯛ ꯁꯨꯡꯈꯪ ꯈꯪꯗꯕ ꯃꯤ ꯌꯥꯝ ꯊꯦꯡꯅꯩ
ꯑ ꯂ ꯄ ꯑꯗꯨ ꯀ꯭ꯂꯥꯁ ꯀꯌ ꯀꯥꯗꯨꯅꯣꯇ
ꯎꯝ
ꯀꯥꯏ ꯀꯥꯔꯤꯅꯣ ꯅꯅꯥꯎꯄꯥꯗꯣ꯫
ꯐꯥꯏꯚ꯫
ꯍ ꯀꯥꯏꯔꯣ
ꯎꯝ ꯊꯪ ꯁꯤꯛꯁ ꯀꯥꯗꫭꯏꯅꯦ꯫
ꯅꯨꯡꯕꯄ ꯅꯨꯁꯤ
ꯂꯥꯏꯔꯤꯛꯄꯨ ꯍꯩꯇꯦꯗ ꯑꯩꯕꯨ ꯇꯧꯔꯤꯁꯦ꯫
ꯊ꯭ꯔꯤ ꯐꯣꯔꯔ ꯃꯥ ꯀꯔꯝꯕꯅꫭ꯫
ꯎꯝ ꯀꯩꯅꯣ ꯑꯣꯏꯔꯝꯒꯅꯤ ꯑꯗꯨꯗꯤ ꯀ꯭ꯂꯥꯁ ꯋꯥꯟ ꯇꯨꯒꯨꯝꯕ ꯊ꯭ꯔꯤ ꯐꯣꯔꯗꯨ ꯅꯠꯇꯦ꯫
ꯎꯝ ꯈꯣꯏ ꯇꯨꯏꯁꯟ ꯆꯠꯂꯀꯥꯟꯗ ꯑꫭꯖꯥ
ꯎꯝ
ꯎ ꯀ꯭ꯂꯥꯁ ꯇꯦꯟ ꯂꯣꯕꯒꯥꯏꯖꯦ ꯇꯦꯟ ꯂꯦꯛ ꯂꯣꯏꯕꯗꯒꯤ ꯑꯦꯂꫭꯕꯦꯟ ꯇꯨꯋꯦꯞ ꯀꯥꯏꯖꯦ ꯈꯪꯍꯧ ꯗꯦ ꯍꯥ꯫
ꯑꯦꯂꯕꯦꯟ ꯇꯨꯋꯞ ꯈꯪꯍꯧꯗꯦꯕꯣ ꯑꯩꯅ ꯈ꯭ꯋꯥꯏ ꯈꯪꯍꯧꯗꯕ ꯇꯨꯌꯦꯞꯁꯦ ꯁꯨꯡꯈꯪ ꯈꯪꯍꯧꯗꯦ ꯑꯦꯂꯦꯚꯦꯟ ꯖꯤꯅꯦ ꯈꯤꯇꯪ ꯍꯥꯏꯗꯤ ꯈꯪꯗꯤ ꯈꯪꯍꯧꯋꯦꯕ ꯍꯥꯏꯗꯤ ꯀꯥ ꯁꯥꯡꯕꯩ ꯈꯤꯇꯪ ꯁꯥꯡꯕ ꯃꯥꯡꯉꯦ ꯇꯨꯋꯦꯞꯁꯤꯗꯤ ꯈꯪꯍꯧꯗꯦ ꯁꯨꯛꯈꯪ ꯈꯪꯍꯧꯗꯦ
ꯑꯩ ꯑꯦꯂꫭꯚꯦꯟ ꯁ꯭ꯀꯨꯜ ꯈꯔ ꯀꯥꯍꯧꯏ ꯇꯨꯌꯦꯞꯇꯤ ꯑꯃꯨꯛ ꯀꯥꯍꯧꯗꯦ꯫
ꯇꯨꯋꯦꯞꯇ ꯈꯔ ꯌꯥꯒꯤꯗꯔꯦꯅꯦ꯫
ꯇꯨꯋꯦꯞꯇ ꯁꯀꯨꯜ ꯀꯌꯥꯃꯨꯛ ꯀꯌꯥ ꯀꯥ ꯍꯧꯏ
ꯁ꯭ꯀꯨꯜꯕꯨꯗꯤ ꯑꯗꯨꯝ ꯀꯥꯏꯌꯦ ꯄꯩꯁꯥꯅꯤ ꯑꯗꯨꯝ ꯀꯥꯗꯕꯒꯤ ꯄꯩꯁꯥꯅꯤꯅ ꯄꯩꯁꯥ
ꯑꯩ ꯁꯨꯛꯄꯥ ꯄꯥꯗꯦ꯫
ꯑ ꯀꯥꯔꯅꯤ ꯑꯗꯨꯒ ꯑꯩ ꯁꯨꯝ ꯕꯪ ꯈꯔ ꯇꯧꯕꯤꯗ ꯂꯩꯊꯣꯛꯄꯤ ꯈꯣꯠꯇꯣꯛꯄꯤꯅꯦ ꯇꯧꯔ ꯂꯩꯗꯨꯏꯁꯦ꯫ ꯑꯗꯨꯅ ꯌꯥꯗ꯭ꯔꯦꯗ꯫
ꯉꯁꯥꯏꯁꯦ ꯕꯣꯔꯥꯒ ꯃꯩꯃꯤ ꯁꯤꯡꯖꯨꯁꯦꯀꯣ
ꯎꯝ
ꯕꯣꯔꯥꯁꯦ ꯊꯨꯝ ꯈꯨꯌꯥ ꯑꯃ ꯄꯤꯔꯛꯑꯦꯕꯀꯣ
ꯎꯝ
ꯑꯗꯨꯒ ꯑꯃꯨꯛ ꯃꯃꯤ ꯁꯤꯡꯖꯣ ꯑꯃ ꯆꯥꯏꯕ
ꯎꯝ
ꯅꯨꯕꯤꯁꯤꯡꯁꯤꯁꯨ ꯊꯨꯝꯌꯥꯌꯥ ꯄꯤꯔꯛꯄꯅꯦꯕ ꯆꯥꯕ ꯌꯥꯗ꯭ꯔꯦ ꯍꯥꯎꯅ ꯍꯥꯎꯇ꯭ꯔꯤꯕ ꯀꯣꯏꯗꯧ ꯌꯧꯔꯅꯤꯦ ꯆꯥꯛꯅꯥꯝꯃ ꯀꯥꯟꯗ ꯑꯗꯨꯃꯥꯏꯅ ꯇꯧꯕꯅꯤ
ꯐꯠꯇꯤꯗꯅꯦꯅꯦ ꯑꯗꯨ
ꯍꯃꯦ ꯑꯦ ꯃꯤꯃꯤꯁꯤꯡꯁꯤꯒ ꯕꯣꯔꯥꯒ ꯆꯠꯅꯤꯡꯉꯦꯅ ꯆꯠꯄ
ꯎꯝ
ꯏꯁ ꯂꯣꯏ ꯂꯣꯏ ꯊꯨꯝ ꯈꯨꯌꯥꯕ
ꯍꯥꯏꯗ ꯍꯥꯎ ꯍꯥꯎ ꯎ ꯌꯥꯝ ꯂꯩꯔꯦ ꯍꯣꯏ ꯑꯗꯨꯏꯗꯤ
ꯎꯝ ꯊꯝꯃꯒꯦ ꯊꯝꯃꯒꯦ ꯎꯝ